ꯑꯣ ꯑꯣ ꯇꯥ ꯃꯥꯜꯂꯦ ꯇꯥ ꯃꯥꯜꯂꯦ ꯉꯁꯤꯗꯤ
ꯑꯣ ꯇꯥꯏꯌꯦ ꯇꯥꯏꯌꯦ ꯌꯥꯝ ꯇꯅ ꯇꯥꯏꯌꯦ ꯅꯪ ꯈꯣꯖꯦꯟꯗ
ꯑꯩꯒꯤꯗꯤ ꯁꯤꯃꯛꯇ ꯃꯤꯅ ꯍꯥꯏꯔꯛꯄ ꯈꯨꯗꯤꯡꯅꯤ ꯇꯞꯅ ꯇꯥꯏꯃꯛ ꯆꯥꯛ ꯆꯥꯈ꯭ꯔꯕꯣ ꯑ ꯇꯣꯝꯆꯧꯒꯤꯅꯤ ꯇꯥꯏꯌꯦꯕ ꯐꯖꯅ ꯑꯩ ꯉꯁꯥꯏ ꯁꯥꯟꯅꯕꯗꯁꯨ ꯁꯣꯃꯨꯅꯥꯅꯁꯨ ꯍꯥꯏ ꯇꯣꯝꯆꯣꯡꯅꯁꯨ ꯍꯥꯏ ꯅꯪꯒꯤ ꯅꯪꯒꯤꯗꯁꯨ ꯍꯥꯏ ꯇꯣꯏꯕꯤꯅ ꯁꯥꯟꯅꯈꯤꯕ ꯀꯥꯟꯗꯁꯨ ꯆꯥꯛꯄꯣꯛꯑꯕꯣ
ꯇꯍ ꯅꯪ ꯉꯁꯥꯏ ꯆꯠꯈꯤꯕꯗꯣ ꯑꯗꯨꯣꯍꯜꯂꯥꯛꯄꯗ ꯏ ꯃꯥꯅ ꯆꯥꯛ ꯊꯤꯕ ꯍꯔꯃꯦ ꯒ ꯁꯥ ꯁꯥ ꯊꯋꯦ ꯇꯣꯛꯞꯄ ꯀꯨꯗꯣꯏꯅꯤ ꯆꯕꯣꯅꯨꯡ ꯂꯥꯛ ꯆꯥꯎꯋꯥꯠ
ꯋꯥꯔꯤ ꯋꯥꯥꯏ ꯎꯝ ꯋꯥꯔꯤ ꯋꯥꯇꯥꯏꯅ ꯀꯩꯒꯤ ꯃꯇꯥꯡꯗ ꯇꯧꯔꯕ ꯃꯣꯏꯅ ꯐꯧ ꯆꯦꯜꯒꯤ ꯇꯥꯡꯗꯔ
ꯍꯣꯏ ꯃꯥꯏ ꯄꯣꯠ ꯆꯩꯩ ꯄꯨꯔꯛꯄ ꯄꯣ ꯆꯩ ꯃꯥꯟ ꯀꯀ ꯍꯦꯗꯤꯦ ꯑꯗꯩ ꯍꯋꯥꯏ ꯀꯩꯀꯥꯗꯨꯒꯤ ꯌꯣꯜꯍꯧꯅꯕ ꯁꯣꯝꯗ ꯄꯤꯔꯝꯕꯅꯤꯗ ꯎꯝ ꯗꯩꯋꯥꯏ ꯇ ꯍꯒꯗꯗꯒꯤꯦ ꯍꯣꯏ ꯐꯧ ꯂꯣꯛꯄꯗꯣ ꯃꯣꯏ ꯅꯍꯥꯟ ꯐꯧꯕꯗꯣ ꯐꯧꯗꯣ ꯃꯁꯥ ꯅꯥꯟꯗꯦꯕ ꯋꯥꯏꯗꯨ ꯀꯩꯅꯣ ꯃꯌꯥꯝ ꯌꯥꯎꯕꯗꯣ
ꯎꯝ ꯎꯝ
ꯖꯒꯦ ꯅꯣꯏꯗꯤ ꯃꯥ ꯁꯥꯟꯅ ꯐꯣꯜ ꯀꯃꯥꯏꯇꯅꯣ ꯈꯣꯂꯅꯣꯅ
ꯃꯣꯏꯁꯨ ꯃꯦꯆꯤꯟꯅ ꯌꯩꯕ꯭ꯔꯣ ꯌꯩꯗꯕ꯭ꯔꯣ
ꯃꯦꯆꯤꯟꯅ ꯌꯩꯅꯦ ꯃꯣꯏꯁꯨꯣ ꯑꯗꯨꯗ ꯀꯩꯅꯣ ꯇꯧ ꯈꯣꯝꯗꯣꯛꯍꯧꯗꯕ ꯍꯥꯏꯒꯗ꯭ꯔꯥ ꯈꯪꯗꯦ ꯑꯗꯨꯅ ꯃꯊꯤ ꯆꯐꯟ ꯆꯨ ꯈ ꯌꯥꯝ ꯌꯥꯎꯋꯦꯕ ꯍꯥꯏꯗꯤ ꯐꯧ ꯕꯔꯥ ꯑꯃꯅꯤꯅꯤꯈꯛ ꯃꯊꯤ ꯇꯥꯕꯤꯗꯣ ꯑꯗꯨ ꯅꯠꯇ꯭ꯔꯦꯕ ꯃꯣꯏꯗ ꯄꯨꯂꯞ ꯑꯗꯨꯝ ꯀꯩꯅꯣ ꯇꯧꯔꯒ ꯇꯧꯋꯦꯕ ꯀꯨꯏꯅ ꯐꯣꯡꯕ ꯁꯥꯟꯅ ꯂꯩꯗꯅ
ꯏꯃꯥ ꯍꯣꯏꯅ ꯍꯥꯏꯥꯟꯗꯣ ꯆꯨꯝꯃꯝꯒ ꯑ ꯃꯥꯅ ꯃꯁꯥ ꯅꯥꯕ ꯃꯟꯊꯣꯛ ꯈꯣꯠꯄ ꯇꯧꯗꯅ ꯇꯧꯋꯤ ꯇꯧꯕꯗꯣ ꯑꯗꯨ ꯑꯣꯏꯔꯝꯝꯕꯁ
ꯀꯗꯣꯕꯤ ꯀꯩꯅꯅ ꯍꯧꯖꯤꯦ
ꯑꯩꯅꯕꯨ ꯀꯣꯏꯗꯧꯔꯅꯤꯗꯤ ꯄꯃꯤ ꯑꯩꯣꯏꯣ ꯐꯣꯇꯣ ꯀꯞꯄꯩ ꯊꯧꯔ ꯃꯥ꯭ꯔ ꯇꯀꯞ ꯑꯃꯒ ꯇꯣꯞꯇꯣꯞ ꯑꯃꯒ ꯁꯨꯃ ꯃꯤ ꯇ ꯑꯣꯂ ꯏꯗꯦꯅꯦ
ꯎꯝ
ꯑꯗꯨ ꯍꯥꯏꯔꯒ ꯅꯍꯥꯃꯨꯛ ꯅꯪꯅ ꯑꯁꯥꯝ ꯆꯠꯂꯨꯕꯒꯤ ꯋꯥꯔꯤꯗꯣ ꯑꯝꯇ ꯂꯤꯔꯛꯎꯅꯦ ꯑꯩꯁꯨꯕꯨ ꯐꯖꯅ ꯒ꯭ꯌꯥꯟ ꯇꯥꯈꯤꯗ꯭ꯔꯦ
ꯎꯝ ꯑꯩꯅ ꯁꯅ ꯁꯤꯔꯝ ꯝꯗꯥꯏꯗꯧꯅ ꯃꯦꯁꯦꯖ ꯊꯥꯕ ꯑꯩꯅꯗ ꯑꯗꯨ ꯍꯥꯏꯔꯛꯀꯁꯦ ꯁꯨꯃꯥꯏꯅ ꯇꯧꯕ ꯑ
ꯑꯗꯤ ꯅꯪ ꯎꯝ ꯅꯪꯅꯅꯤ ꯍꯥꯏꯔꯛꯄꯗꯒꯤ ꯑꯩꯈꯣꯏꯁꯨ ꯑꯃꯨꯛ ꯈꯔ ꯃꯤꯠ ꯅꯥꯎ
ꯅꯪꯉꯨ ꯨ ꯅꯗꯝ ꯃꯉꯦ ꯎꯝ ꯎꯝ ꯍꯥꯏꯔꯛꯑꯒꯦ ꯑꯗ ꯌꯑꯦꯡꯎ ꯁꯅꯕꯗꯥ ꯊꯧꯔꯦꯗꯅ ꯁꯨꯝ ꯊꯧꯔꯦꯗꯅꯀꯣ ꯑꯍꯥꯅꯕꯗꯥ ꯑꯩꯈꯣꯏ ꯒꯥꯔꯤꯅꯤ ꯂꯥꯛ ꯄꯕ ꯒꯥꯔꯤꯗꯤ ꯑꯩꯈꯣꯏꯒꯤꯗꯤ ꯑꯃꯈꯛꯇꯪ ꯑꯗꯩ ꯃꯤ ꯑꯇꯣꯞꯄꯒꯤ ꯃꯤꯒꯤ ꯂꯥꯛꯄ ꯒꯥꯔꯤ ꯑꯃ ꯂꯥꯛꯄ ꯍꯥꯏꯇꯥꯔꯦ ꯑꯗꯩꯗ ꯃꯣꯏꯅ ꯁꯨꯝ ꯊꯧꯔ ꯆꯠꯈ꯭ꯔꯦꯕꯀꯣ ꯑꯗ ꯑꯩꯈꯣꯏꯅ ꯑꯩꯈꯣꯏꯒꯤꯁꯤꯅ ꯑꯃꯨꯛ ꯂꯝꯕꯤ ꯑꯁꯝꯕ ꯊꯤꯁꯤꯅ ꯀꯩꯅꯣ ꯇꯧꯕꯅꯤꯅ ꯁꯝꯖꯜꯂꯛꯄꯅꯤꯅ ꯁꯝꯖꯜꯂꯛꯄ ꯍꯥꯏꯇꯥꯔꯦ ꯃꯦꯞꯇ ꯍꯥꯏꯐꯦꯠ ꯌꯦꯡꯉ ꯌꯦꯡꯉꯒ ꯁꯝꯖꯜꯂꯛꯄ ꯄꯁꯤꯗ ꯃꯣꯏꯒꯥꯛꯀ ꯒꯥꯔꯤ ꯑꯅꯤ ꯂꯥꯛꯄꯗꯣ ꯑꯃꯗꯤ ꯈꯥꯏꯅꯈ꯭ꯔꯦꯗꯅ ꯃꯤ ꯒꯥꯔꯤꯗꯨꯒꯗꯤ ꯈꯥꯏꯅꯈꯤꯕꯗ ꯑꯩꯈꯣꯏ ꯁꯨꯝꯇ ꯊꯧꯔꯛꯑꯦꯕ ꯃꯦꯞꯇꯤ ꯌꯦꯡꯅꯤꯡꯗꯅ ꯁꯀꯖꯦ ꯍꯥꯥ ꯃꯖꯥ ꯃꯣꯏ ꯃꯤ ꯑꯅꯤ ꯑꯍꯨꯝ ꯂꯩꯔꯝꯃꯦꯕ ꯑꯅꯤ ꯑꯍꯨꯝ ꯂꯩꯔꯝꯕꯁꯦ ꯃꯣꯏ ꯈꯥꯝꯃꯣ ꯇꯧꯕꯖꯥꯠꯅꯤ ꯑꯗ ꯑ ꯑꯩꯗꯤ ꯑꯣꯏꯔꯤꯅꯤ ꯇꯥꯏꯃꯤꯡꯗꯨꯗꯤ ꯈꯪꯗ꯭ꯔꯦ ꯍꯥꯎꯗ ꯊꯥ ꯑꯃ ꯇꯧꯕꯗ ꯃꯣꯏꯁꯦ ꯑꯗꯨꯝ ꯑꯩꯈꯣꯏ ꯗ꯭ꯔꯥꯏꯚꯔꯗꯨꯗ ꯑꯗꯨꯝ ꯊꯤꯡꯈꯠꯇꯅ ꯊꯧꯔ ꯆꯥꯠꯅꯤ
ꯊꯦꯡꯉꯛꯄꯩꯔꯣ ꯃꯣꯏꯅ ꯈꯥꯝꯗꯕꯤꯗ ꯊꯧꯈ꯭ꯔꯤꯕꯅ
ꯅ ꯅꯠꯇꯦ ꯂꯨꯠ ꯇꯧꯕ ꯃꯤꯅꯦꯕ ꯍꯥꯏꯗꯤ ꯑꯩꯈꯣꯏꯅ ꯁꯤꯗ ꯂꯝꯕꯤꯒꯤ ꯑꯩꯈꯣꯏ ꯁꯤꯗꯁꯨ ꯂꯩꯇ꯭ꯔꯥ ꯄꯣꯁꯀ ꯑꯩꯈꯣꯏꯅ ꯀꯩꯅꯣ ꯊꯛꯄꯜ ꯃꯤꯗꯣ ꯇꯣꯜ ꯇꯦꯛꯁ ꯊꯤꯕꯗꯣ ꯑꯗꯨꯒꯨꯝꯕ ꯃꯤꯗꯨꯣ ꯅꯠꯇꯦꯕ ꯑꯗꯨ ꯈꯪꯕꯩ ꯃꯥꯅ ꯇꯤꯡꯈꯠꯇꯅ ꯊꯧꯕ ꯍꯥꯏꯇꯥꯔꯦ ꯑꯗꯒꯤ ꯃꯣꯏ ꯎꯝ ꯃꯣꯏꯁ ꯄꯥꯎ ꯀꯨꯝꯅꯕ ꯃꯥꯜꯂꯦꯕ ꯑꯗꯨ ꯈꯤꯇꯪ ꯊꯧꯔꯒ ꯑꯃꯨꯛ ꯀꯩꯅꯣ ꯇꯧꯔꯛꯑꯦꯕꯀꯣ ꯃꯥꯅꯕꯨꯗꯤ ꯍꯥꯏꯕ ꯁꯩꯁꯤꯗ ꯂꯩꯍꯧꯔꯤ ꯖꯒ ꯇꯧꯕ ꯃꯤꯅꯤ ꯈꯣꯠꯄꯅꯤꯅ ꯑꯗꯨꯒ ꯃꯣꯏꯁꯦ ꯑꯗꯨꯝꯛꯇꯪ ꯈꯔ ꯆꯠꯊꯣꯂꯒ ꯑꯃꯨꯛ ꯃꯣꯏꯁꯦ ꯍꯥꯏꯗꯤ ꯃꯣꯏ ꯃꯁꯦꯟꯗꯣ ꯑꯃꯒ ꯑꯃꯒ ꯈꯪꯅꯕ ꯃꯣꯏ ꯑꯣꯏꯔꯝꯗꯧ ꯃꯥꯜꯂꯦꯕ ꯄꯥꯎ ꯄꯨꯝ ꯄꯅꯔꯦꯗꯅꯀꯣ ꯀꯣ ꯄꯤꯅꯔ ꯃꯇꯨꯡꯗ ꯑꯩꯈꯣꯏꯅ ꯊꯣꯛꯂꯛꯀꯥꯟꯗ ꯑꯃꯨꯛ ꯃꯃꯥꯡꯗ ꯑꯃꯨꯛꯔꯝꯃꯦꯕꯖ ꯇꯧꯕ ꯍꯥꯏꯗꯤ ꯃꯣꯏ ꯈꯥꯃꯣ ꯈꯥꯃ ꯆꯩꯊꯣꯛꯄꯗ ꯑꯗꯨꯝ ꯀꯩ ꯌꯥꯝ ꯆꯩ ꯄꯥꯏꯔꯒ ꯑꯗꯨꯝ ꯇꯧꯋꯦꯕꯀꯣ ꯑꯗꯨꯝ ꯑꯩꯈꯣꯏꯅ ꯈꯥꯝꯗ꯭ꯔꯦꯗꯅ ꯀꯥꯟꯇ ꯊꯣꯏꯗꯅ ꯑꯗꯩ ꯃꯣꯏꯁꯦ ꯒꯥꯔꯤ ꯊꯧꯔ ꯇꯥꯟꯅꯔꯛꯑꯦꯕ ꯆꯪꯅ ꯑꯩꯈꯣꯏꯒꯤ ꯃꯤ ꯌꯦꯔꯒꯤ ꯅꯥꯀꯟꯗ ꯃꯅꯤꯡꯗꯒ ꯆꯩꯗꯨꯅ ꯊꯣꯛꯂꯛꯇꯅ ꯈꯣꯠꯇꯅ ꯇꯧꯔꯛꯑꯦ ꯑꯗꯨ ꯇꯥꯏꯃꯤꯡꯗꯨꯗ ꯑꯩꯈꯣꯏ ꯅꯨꯄꯤ ꯑꯃ ꯀꯩꯅꯣꯅ ꯀꯥꯏꯃꯔꯤꯗ ꯈꯪꯗ꯭ꯔꯦ ꯀꯥꯎꯈ꯭ꯔꯦ ꯑꯗꯨꯒ ꯏꯕꯥꯏꯅꯤꯁꯦ ꯑꯩꯕꯨꯗꯤ ꯈꯔ ꯐꯔꯦ ꯃꯥꯗꯤ ꯑꯗꯨꯝ ꯑꯣꯏ ꯑꯗꯨꯝꯇꯈꯣꯏ ꯁꯣꯏ ꯀꯩꯅꯣ ꯇꯧꯗ꯭ꯔ ꯑꯣꯗ꯭ꯔꯒꯁꯨ ꯍꯦꯛꯇ ꯑꯗꯨꯝ ꯂꯩꯕꯤꯔꯛꯑꯣ ꯑꯗꯨ ꯂꯩꯔꯦꯕ ꯑꯗꯨ ꯂꯩꯔꯤ ꯀꯥꯟꯗꯨꯗ ꯏꯕꯥ꯭ꯔꯥꯅꯤꯁꯦ ꯋꯥꯔꯝꯕꯅꯤꯅ ꯁꯝꯅ ꯍꯥꯏꯔꯕꯗ ꯁꯝꯅ ꯍꯥꯏꯔꯕꯗ ꯏꯕꯥꯅꯤ ꯋꯥꯔꯝꯕꯅꯤ ꯊ ꯍꯥꯀ ꯅ ꯊ ꯇꯣꯒꯣ ꯀꯣꯏ ꯑꯗꯒꯤꯗꯤ ꯃꯣꯏꯅ ꯀꯣꯏ ꯇꯥꯟ ꯇꯥꯟꯅꯔꯛꯄꯅꯦꯃꯤ ꯅꯜꯂꯛꯄꯗꯩ ꯑꯩꯁꯦ ꯑꯣꯐꯝ ꯈꯪꯗ꯭ꯔꯦ ꯊꯣꯡꯅꯥꯎ ꯆꯣꯞ ꯊꯤꯟꯖꯤꯜꯂꯗ ꯑꯩ ꯉꯥꯏꯍꯥꯛꯇꯪꯗꯣ ꯑꯣꯄꯒ ꯄꯨꯡ ꯀꯥꯎ ꯑꯗꯨꯗꯨꯒ ꯊꯧ ꯌꯥ ꯀꯣꯏꯊꯧ ꯊꯧꯔꯦ ꯑꯗꯒꯤ ꯂꯝꯕꯤꯗꯨꯁꯨ ꯑꯩꯈꯣꯏꯒꯤ ꯒꯥꯔꯤ ꯑꯅꯤ ꯊꯧꯕ ꯌꯥꯕ ꯂꯝꯕꯤ ꯅꯠꯇꯦꯕ ꯍꯥꯏꯗꯤ ꯃꯃꯥꯡꯂꯣꯝꯗꯒꯤ ꯒꯥ ꯒꯥꯔꯤ ꯑꯃ ꯂꯥꯛꯑꯒꯗꯤ ꯆꯠꯐꯝ ꯂꯩꯔꯣꯏꯗꯣꯏꯅꯦꯕ ꯂꯝꯕꯤꯁꯦ ꯍꯥꯏꯗꯤ ꯒꯥꯔꯤ ꯊꯛꯅ ꯂꯩꯔꯣꯏꯗꯤ ꯕ ꯑꯗꯨꯅ ꯒꯥꯔꯤꯁꯨ ꯀꯩꯅꯣꯁꯨꯣ ꯅꯈꯣꯏꯒꯤ ꯗ꯭ꯔꯥꯏꯚꯔꯗꯣ ꯄꯥꯡꯒꯟꯅꯦꯕ ꯄꯥꯉꯟꯗꯕꯦꯛ ꯈꯦ ꯎꯝ ꯃꯥꯜ ꯣꯏꯅ ꯒꯥꯔꯤ ꯆꯠꯄꯒꯤ ꯃꯃꯤꯡꯅꯥ ꯈꯔ ꯁꯤꯡꯕ ꯈꯔ ꯍꯥꯏꯗꯤ ꯅꯍꯥ ꯑꯣꯏꯕꯒꯤ ꯍꯩꯊꯣꯏ ꯁꯤꯡꯊꯣꯏꯕꯗꯣ ꯑꯗꯨꯕꯤꯗ ꯃꯥꯅ ꯀꯣꯏꯊꯧꯧ ꯊꯧꯕꯅꯤ ꯣꯏꯦ ꯒꯥꯔꯤ ꯂꯝꯕꯤꯗꯨ ꯈꯪ ꯅꯠꯇꯦꯗ ꯑꯗꯨꯝ ꯎꯝ ꯂꯩꯔ ꯂꯩꯔꯝꯕ ꯂꯝꯕꯤꯗ ꯀꯣꯏꯊꯣꯛꯧꯔꯦ ꯅꯪ ꯃꯗꯤ ꯐꯔ ꯁꯥꯡ ꯇꯥꯟꯅꯝꯃꯦꯕ ꯔꯤ ꯇꯣꯡꯒ ꯇꯥꯟꯔꯛꯇ ꯇꯅꯔꯦꯕ ꯆꯨꯝꯅ ꯉꯅ ꯇꯧꯗ꯭ꯔꯦ ꯀꯥꯏꯅ ꯂꯩꯍꯧꯕ ꯅ ꯕ ꯑꯗꯨ ꯃꯇꯦꯛꯇꯨ ꯀꯥꯟꯗꯅꯦ ꯩꯅ ꯅꯪꯉꯣꯟꯗ ꯃꯤꯁ ꯊꯔꯝꯃꯤꯗꯣ ꯑꯗꯨꯝ ꯀꯥꯟꯗ ꯑꯩꯅ ꯉꯥꯏꯍꯥꯛꯇꯪ ꯈꯜꯂꯤꯁꯦ ꯦ ꯑꯩꯗꯤ ꯍꯦꯛꯛꯄꯁꯨ ꯑꯩ ꯀꯥꯏ ꯍꯥꯞꯁꯤ ꯀꯥꯏ ꯍꯥꯞꯁꯤꯒꯦꯅ ꯈꯜꯂꯦ ꯉꯥꯏꯍꯥꯛꯇꯪꯗ ꯑꯗꯨ ꯈꯜꯍꯧꯔꯤꯅꯦ ꯃꯌꯥꯝꯁꯦ ꯍꯥꯏꯗꯤ ꯈꯔ ꯑꯃꯅ ꯀꯞꯈꯠꯅꯔꯛꯄ ꯌꯥꯎꯔꯕꯅꯦ ꯍꯥꯏꯁꯦ
ꯀꯩ ꯅꯃꯤꯁꯦ ꯊ ꯀꯞꯄꯗꯣ ꯐꯠꯇꯅꯤ
ꯑꯩꯗꯤ ꯁꯤꯔꯗ꯭ꯔꯅ ꯃꯣꯏꯁꯨ ꯄꯥꯈꯠꯆꯔꯤꯕ ꯍꯥꯏꯣꯏꯗꯣ ꯑꯦ ꯅꯣꯏ ꯀꯩ ꯅꯤꯡꯁꯤꯡ ꯑꯝꯅ ꯀꯞꯄ ꯍꯧꯔꯛꯑꯕꯅꯦ ꯑꯗꯩ ꯍꯥꯏꯗꯤ ꯑ ꯊꯦꯡꯨ ꯊꯦꯡꯉꯦ ꯄꯨꯡꯗꯣ ꯑꯃ ꯑ ꯑꯅꯤ ꯇ
ꯇꯥꯔꯦꯑꯦ ꯅꯣꯏ ꯊꯦꯡꯈ꯭ꯔꯕꯅꯤꯅ ꯆꯦꯁ ꯇꯥꯔꯛꯄꯗ
ꯇ ꯆꯦ ꯇꯥꯂ ꯑꯗꯨꯨꯃꯥꯏꯅ ꯇꯧꯔꯛꯄꯗ ꯃꯣꯏꯁꯦ ꯄꯥꯈꯠꯅꯕ ꯖꯥꯠꯅꯤ ꯑꯗꯨꯝ ꯀꯥꯟꯗ ꯑꯩꯅ ꯄꯥꯈꯠꯄꯒ ꯆꯪꯗꯦ ꯎꯕ ꯄꯨꯡꯉꯕ ꯑꯩꯩꯁꯥ ꯑꯩ ꯄꯩꯁꯥ ꯈꯔ ꯈꯔ ꯌꯥꯎꯔꯁꯦ ꯀꯥꯏꯗ ꯍꯥꯞꯆꯒꯦ ꯅꯅ ꯑꯗꯨꯝꯇ ꯇꯦꯕꯜ ꯑꯗꯨ ꯃꯇꯝꯗ ꯈꯟꯈꯤꯕꯅꯦ ꯑꯗ ꯑꯩꯅ ꯑꯩꯒꯤ ꯈꯣꯡꯕ ꯆꯥꯈꯤ ꯃꯈꯥ ꯈꯣꯡꯄꯥꯛꯀꯤꯁꯤꯗ ꯍꯥꯞꯆꯜꯂꯦ
ꯎꯝ
ꯍꯥꯞꯆꯜꯂꯒ ꯊꯝꯈ꯭ꯔꯦ ꯑꯗꯨ ꯄꯨꯝꯅꯃꯛ ꯂꯔꯛꯀꯥꯟꯗꯅꯦꯕ ꯅꯪꯉꯣꯟꯗ ꯃꯦꯁꯦꯁ ꯊꯥꯔꯛꯏꯗꯣꯏꯅ ꯑꯗꯨꯒ ꯉꯥꯏꯍꯥꯛ ꯂꯩꯔꯒ ꯑꯩꯈꯣꯏꯗꯣ ꯃꯣꯏ ꯄꯨꯂꯤꯁ ꯀꯩꯅꯣꯥꯎ ꯑꯥꯎꯠꯄꯣꯁ ꯂꯩꯕꯤꯗꯣ ꯂꯩꯔꯝꯃꯦꯕ ꯂꯩꯔꯝꯃꯒ ꯃꯣꯏꯗꯣ ꯎꯝ ꯃꯈꯣꯏꯅ ꯍꯥꯏꯔꯦ ꯃꯣꯏꯗ ꯁꯨꯃꯁ ꯃꯥꯇꯧ ꯇꯥꯟꯅꯔꯦ ꯂꯨꯇ ꯑꯇꯣꯞꯄ ꯃꯤ ꯇꯥꯟꯅꯔꯛꯑꯦ ꯈꯣꯠꯂꯦ ꯍꯥꯏꯕ ꯀꯥꯟꯗꯨꯗ ꯃꯣꯏꯅ ꯑ ꯑꯗꯨꯗꯤ ꯌꯦꯡꯉꯗꯗꯤ ꯃꯣꯏ ꯑꯃꯗꯤ ꯆꯠꯂꯒ ꯍꯥꯏꯗꯤ ꯃꯣꯏꯗꯤ ꯄꯨꯂꯤꯁ ꯑꯃ ꯑꯣꯏꯝꯅ ꯌꯦꯡꯊꯣꯛꯔꯁꯤ ꯈꯣꯠꯂꯁꯤ ꯅꯣꯏꯒꯤ ꯗ꯭ꯔꯥꯏꯕꯔꯁꯦ ꯁꯤꯒ ꯂꯥꯛꯑꯣꯅ ꯇꯧꯔꯣꯅ ꯍꯥꯏꯔꯒ ꯑꯩꯈꯣꯏ ꯗ꯭ꯔꯥꯏꯕꯔꯁꯦ ꯇꯧꯔꯒ ꯄꯨꯔ ꯆꯠꯈ꯭ꯔꯦꯕꯀꯣ ꯑꯈꯣꯏ ꯇꯥꯏꯕꯦ ꯑꯗꯨ ꯍꯥꯥ ꯀꯦꯅ ꯀꯥꯏꯗꯤ ꯄꯁꯟꯗꯦ ꯑꯗꯨꯃꯥꯏꯅ ꯍꯥꯏꯔ ꯃꯣꯏꯅ ꯃꯣꯏꯒꯤ ꯄꯨꯂꯤꯁ ꯒꯥꯔꯤꯁ ꯆꯠꯈ꯭ꯔꯦꯗꯅꯀꯣ ꯑꯗ ꯑꯩꯈꯣꯏꯁꯤꯅ ꯂꯩꯍꯧꯔꯦ ꯃꯣꯏ ꯄ ꯄꯣꯠ ꯁꯛ ꯆꯪꯉꯒ ꯑꯩꯈꯣꯏꯁꯦ ꯒꯥꯔꯤ ꯃꯅꯨꯡꯗꯗꯣ ꯂꯣꯏ ꯇꯣꯡꯉ ꯂꯩꯔꯦ ꯑꯗ ꯀ ꯄꯣꯛꯣ ꯇꯨꯝꯕꯣ ꯈꯔ ꯍꯥꯏꯗꯤ ꯑꯩꯈꯣꯏ ꯈꯔ ꯁꯦꯞ ꯑꯣꯏꯔꯦ ꯈꯂ ꯑꯗꯣ ꯁꯦꯞ ꯑꯣꯏꯔ ꯍꯥꯏꯁꯦ ꯍꯥꯏꯗꯤ ꯑꯩꯈꯣꯏꯅꯨꯛ ꯈꯜꯂꯤꯁꯤ ꯑꯃꯨ ꯉꯥꯏꯥꯛꯇꯗ ꯍꯥꯏꯗꯤ ꯈꯪꯅꯕꯁꯨ ꯅꯠꯇꯦ ꯇ ꯑꯗꯨꯅ ꯀꯩꯅ ꯑꯗꯨ ꯎꯝ ꯃꯣꯏ ꯑꯥꯎꯠꯄꯣꯁ ꯍꯣꯏ ꯑꯥꯎꯠꯄꯣꯁꯇ ꯂꯩꯗ ꯃꯣꯏꯅ ꯑꯃꯨꯛ ꯀꯩꯅꯣ ꯈ ꯐꯖꯅ ꯇꯧꯔꯒ ꯑꯩꯈꯣꯏ ꯗ꯭ꯔꯥꯏꯚꯔ ꯄꯨꯈꯤꯕꯅꯤ ꯈꯣꯠꯈꯤꯕꯅꯤꯣ ꯑꯩ ꯈꯟꯗ ꯑꯗꯨꯨꯛ ꯈꯜꯂꯗꯅ ꯑꯗꯨꯒ ꯑꯗ ꯑꯗꯨ ꯑꯗꯨ ꯑꯍꯤꯡꯗꯨꯃ ꯂꯦꯜꯂꯦ ꯉꯥꯏꯍꯥꯛ ꯂꯩꯒ ꯗ꯭ꯔꯥꯏꯚꯔ ꯂꯥꯛꯑꯦ ꯣꯡꯉꯥꯟꯅ ꯇꯥꯏ ꯊꯦꯡꯦ ꯏ ꯇꯨꯝꯊꯗꯔꯤꯕ ꯃꯌꯥꯝꯗꯣ ꯑꯗꯨ ꯉꯥꯏ ꯉꯊꯛꯄ ꯃꯈ ꯃꯣꯏꯅ ꯐꯖꯅ ꯆ ꯀꯜꯣ ꯍꯥꯏ ꯊ ꯇꯨꯔꯦꯗꯅ ꯁꯨꯝ ꯊꯧꯔ ꯊꯧꯔ ꯀ ꯌꯧꯈ꯭ꯔꯦ ꯑꯗꯨꯃꯥꯏꯅ ꯇꯧꯗꯅ ꯈꯔ ꯃꯇꯤ ꯑꯗꯨꯃꯛ ꯋꯥꯈ꯭ꯔꯦ ꯑꯗꯨ ꯃꯣꯏꯅꯁꯨ ꯍꯥꯏꯔꯑꯕ ꯑꯗꯨꯔꯤꯗꯒꯤ ꯎꯝ ꯑꯗꯣꯁꯩ ꯑꯄꯁꯨ ꯂꯩꯕ ꯄꯨꯂꯤꯁ ꯀꯩꯅ ꯍꯥꯏꯗꯤ ꯁꯤ ꯁꯤ ꯖꯒꯥꯗꯗꯤ ꯈꯔ ꯈꯅ ꯇꯒꯅꯤ ꯁꯨꯃꯥꯏꯅ ꯂꯝꯕꯤ ꯐꯥꯎꯔꯒ ꯆꯠꯄ ꯈꯣꯠꯄꯗꯣꯅ ꯍꯥꯏꯗꯤ ꯉꯁꯥꯏ ꯒꯥꯔꯤ ꯑꯃꯗꯨ ꯊꯧꯃꯤꯟꯅꯔꯝꯃꯗꯤ ꯑꯩꯈꯣꯏꯁꯨ ꯈꯔ ꯐꯗꯧꯅꯦꯕ ꯑꯗꯨꯗꯕꯤꯗ ꯑꯩꯈꯣꯏꯅ ꯐꯥꯎꯔꯒ ꯆꯠ ꯕꯨꯗꯣ ꯑꯗ ꯈꯤꯇꯪ ꯁꯣꯏꯍꯧꯕ ꯍꯥꯏꯇꯥꯔꯦ
ꯎꯝ ꯃꯥꯅꯤ ꯐꯥꯎꯔ ꯆꯠꯄꯗꯨꯗꯤ ꯁꯣꯏꯕ ꯑꯣꯏꯗꯣꯏꯅꯤ ꯑꯗꯨꯒꯥ ꯃꯐꯝ ꯌꯧꯔꯛꯀꯥꯟꯗꯗꯤ ꯅꯨꯡꯉꯥꯏꯅ ꯂꯩꯈ꯭ꯔꯦ ꯅꯣꯏ
ꯑ ꯑꯉꯥꯡ ꯃꯣꯏ ꯍꯥꯟꯅ ꯈꯪꯅꯕ ꯃꯣꯏ ꯑꯃꯒ ꯇꯧꯕꯖꯥꯠꯅꯤ ꯑꯩꯈꯣꯏ ꯑꯣꯖꯥ ꯍꯣꯏꯗꯨꯒ ꯈꯪꯅꯕ ꯂꯩꯐꯝ ꯑꯃ ꯃꯣꯏꯁꯤ ꯑꯗꯨꯝ ꯍꯥꯟꯅ ꯑꯦꯔꯦꯟꯖ ꯇꯧꯔꯝꯃꯦꯕ ꯑꯗ ꯆꯪꯉꯒ ꯂꯩꯁ ꯇꯜꯂꯦ ꯂꯩꯁꯝꯕꯗꯒꯤ ꯢꯃꯥ ꯑꯗꯨ ꯑꯗꯨꯨ ꯍꯥꯏꯔꯒꯅꯦ ꯌꯨꯄꯤꯒ ꯃꯇꯨꯝ ꯃꯇꯨꯝ ꯄꯥ ꯀꯦꯜꯂꯛꯏ ꯄꯣꯟꯅꯤꯍꯦ ꯑꯗꯒꯤ ꯑꯁ ꯏꯁꯤꯡꯒꯗꯣ ꯌꯨꯕꯤ
ꯑꯣ ꯌꯨ ꯕꯤ
ꯑꯥ ꯍꯣ ꯍꯣ ꯍꯣꯏ ꯌꯨꯕꯤ ꯑꯗꯒꯤ ꯀꯣ ꯃꯅꯥꯒ ꯆꯠ ꯊꯥꯔꯝꯃꯦꯕ ꯑꯩꯗꯤ ꯀ꯭ꯋꯥꯝꯅ ꯈꯗꯤ ꯍꯦꯛꯇꯤꯒ ꯅꯣꯗꯨꯣ ꯀꯗꯥꯥꯏ ꯊꯈ꯭ꯔꯣꯅꯣꯗꯤ ꯈꯪꯗ꯭ꯔꯦ ꯂꯝꯕꯤ ꯂꯥꯛꯄꯗ ꯑꯗꯒꯤ ꯎꯝ ꯑꯁ ꯑꯃꯔꯣꯝꯗꯗꯤ ꯅꯨꯡꯉꯥꯏꯕ ꯍꯥꯏꯗꯤ ꯌꯥꯝ ꯏꯪ ꯆꯤꯛꯄꯗ ꯌꯥꯝꯅ ꯀꯗꯒꯤ ꯑ ꯁꯤ ꯁꯨꯝ ꯚ꯭ꯌꯨ ꯐꯖꯕ ꯄꯥꯝꯖꯕꯅ ꯌꯕꯤ ꯌꯨꯕꯤ ꯋꯥꯃꯡꯅꯒ ꯍꯧꯕꯗꯣ ꯃꯑꯣꯡ ꯇꯥꯏꯗꯅ ꯑꯗꯨꯒ ꯏꯁꯤꯡꯒꯁꯦ ꯑꯩꯈꯣꯏ ꯒꯨꯍꯥꯗꯩꯁꯨ ꯀꯩꯅꯣꯒꯤ ꯑꯃ ꯂꯩꯉꯣꯏꯒꯤꯗꯒ ꯁꯩꯅ ꯇꯧꯔꯒ ꯏꯁꯤꯡ ꯊꯥꯗꯔꯒ ꯆꯨꯝ ꯍꯥꯏ ꯑꯃꯣꯠꯄ ꯂꯧꯊꯣꯛꯂꯒ ꯀꯩꯗꯧꯕꯗꯣ ꯇꯥꯔꯛꯄꯤꯁꯤꯡꯗꯣ ꯑꯥ ꯑꯥ ꯑꯥ ꯑꯗꯨ ꯑꯗꯨꯨꯃꯥꯏꯅ ꯇꯧꯔꯝꯃꯦꯕ ꯒꯨꯍꯥꯩ ꯁꯣꯛꯑꯦꯕꯩꯁꯦ ꯆꯗꯣ ꯑ ꯅꯨꯡꯉꯥꯏꯈ꯭ꯔꯦ
ꯃꯐꯝꯗꯨꯗꯗꯤ ꯅꯨꯡꯉꯥꯏꯅꯤ ꯂ ꯑꯣꯏꯕ ꯑꯗꯨꯒ ꯅꯣꯏꯅ ꯑꯃ ꯅꯪꯅꯒ ꯐꯣꯇꯣ ꯀꯥꯞꯄꯛꯈꯤꯕ ꯒꯨꯍꯥꯔꯣ ꯇꯨꯔꯦꯜꯗꯣ ꯀꯩꯅꯣ ꯑꯃꯁꯨ ꯅꯪꯅ ꯐꯣꯇꯣ ꯀꯥꯞꯄꯛꯏꯗꯅ
ꯑꯣ ꯑꯗꯨꯅ ꯁꯨꯃꯥꯏꯅ ꯇꯧꯕ ꯑꯗꯨꯗꯨꯅꯅꯦ ꯑꯩꯈꯣꯏꯁꯦ ꯑꯗꯨꯅ ꯑꯗꯨꯝ ꯑꯗꯨ ꯑꯩꯈꯣꯏ ꯂꯥꯛꯄ ꯅꯨꯃꯤꯠꯇꯨꯝ ꯂꯩꯔꯦ ꯅꯣꯡꯉꯥꯜꯂꯦ ꯅꯣꯡꯉꯥꯥꯟꯕꯗ ꯐꯖꯅ ꯐꯨꯔꯦꯁ ꯇꯧꯔꯦ ꯑꯗꯨꯒꯤ ꯅꯣꯡꯉꯥꯥꯟꯕꯗꯅꯦꯕ ꯑꯩꯈꯣꯏ ꯂꯝꯖꯦꯟꯖꯦꯟꯕ ꯆꯠꯇꯣꯏꯁꯦ ꯂꯝꯖꯤꯦꯟ ꯁꯦꯝꯕꯁꯨ ꯆꯠꯂꯦꯕ ꯑꯩꯈꯣꯏꯁ ꯍꯌꯦꯡ ꯑꯃꯗꯒꯤ ꯍꯧꯒꯠꯂꯦꯗꯅ ꯑꯃꯃꯇ ꯍꯧꯒꯠꯂꯒ ꯆꯠꯂꯦ ꯑꯗꯨꯒ ꯁꯣꯔꯟ ꯆꯤꯟꯕꯅ ꯄꯨꯡ ꯇꯔꯥꯃꯥꯊꯣꯏ ꯕꯥꯔꯣ ꯁ꯭ꯋꯥꯏ ꯆꯦꯟꯗꯣꯏꯅꯦꯕ ꯑꯌꯨ ꯉꯇꯥꯅ ꯀ꯭ꯌꯨ ꯂꯦꯞꯄꯁꯦ ꯍꯧꯔꯦ ꯅ ꯍꯥꯏꯗꯤ ꯍꯥꯏꯠ ꯀꯩꯀꯩ ꯑꯣꯟꯕ ꯈꯣꯠꯄꯒꯤ ꯉꯟꯇꯥꯅ ꯆꯠꯂꯦꯕ ꯅꯛꯑꯒꯁꯨ ꯀꯩꯁꯥ ꯌꯥꯝ ꯅꯞꯄꯗꯤ ꯑꯣꯏꯔꯗꯤ ꯑꯩꯈꯣꯏ ꯁꯤꯦ ꯑꯩꯅ ꯀꯩꯇꯨꯝ ꯆꯣꯏꯁ ꯉꯁꯥꯏꯕꯨ ꯑꯗꯨꯝ ꯂꯥꯞꯄꯪꯒꯗ꯭ꯔꯥ
ꯎꯝ
ꯃꯥꯏ ꯂꯥꯛꯄꯗꯧ ꯃꯥꯜꯂꯂꯝ ꯑꯃꯨꯛ ꯀ ꯃꯈ ꯑꯩꯣꯏꯁꯦ ꯑꯗꯨꯝ ꯎꯨꯝ ꯑꯗꯨꯍꯨꯨꯏꯁꯦ ꯐꯅ ꯀꯨꯏꯅ ꯉꯥꯏꯔꯦ ꯍꯥꯏꯠ ꯑꯣꯟꯕ ꯂꯣꯏꯔꯦ ꯑꯗ ꯐꯅ ꯀꯨꯏꯅ ꯐꯝꯍꯟꯗꯅ ꯃꯌꯥꯡ ꯃꯆꯥꯁꯤꯡ ꯑꯗꯨꯅ ꯉꯥꯡꯗꯅ ꯈꯣꯠꯇꯅ ꯑꯗꯨ ꯇꯧꯕ ꯌꯥꯗꯦ ꯇꯧꯕ ꯌꯥꯔꯣꯏ ꯑꯗꯨꯃꯥꯏ ꯇꯧꯔ ꯈꯔ ꯍꯥꯏꯅꯔ ꯂꯩꯔꯦꯗꯅ ꯂꯩꯔꯦ ꯑꯗꯨ ꯂꯩ ꯑꯗꯨꯗ ꯉꯍꯥꯛ ꯂꯩꯔ ꯑꯗꯨꯝ ꯁꯥ ꯁꯥꯗꯣꯔꯦ ꯍꯥꯏ ꯀꯥꯟꯗ ꯆꯦꯟꯂꯁꯤ ꯆꯦꯟꯂꯁꯤꯅ ꯇꯧꯅꯔꯦꯗꯅꯀꯣ ꯊꯥꯗꯣꯛꯔꯛꯄꯗꯨꯗ ꯑꯗꯨꯗꯨꯒꯥ ꯎꯝ ꯃꯣꯏꯁꯨ ꯍꯣꯏ ꯍꯥꯏꯠ ꯑꯣꯟꯕ ꯀꯩꯀꯩ ꯃꯇꯝꯕꯨꯗꯤ ꯐꯅꯌꯥꯝ ꯆꯪꯉꯅꯤ ꯑꯗꯨꯏꯁꯨ ꯀꯩꯅꯣ ꯇꯧꯗꯦꯕ ꯃꯣꯏꯁꯨ ꯑꯌꯥꯝꯕꯅ ꯅꯨꯡꯁꯥꯗ ꯇꯧꯍꯟꯅꯕ ꯍꯣꯠꯅꯩꯌꯦꯕꯥ
ꯃꯣꯏꯅ ꯑꯣꯏꯅ ꯅꯨꯡꯁꯥꯗ ꯇꯧ ꯍꯣꯁꯇꯤꯝꯅꯥꯗꯣ ꯀꯌꯥ ꯀꯔꯝꯕꯅ ꯀꯔꯝꯕ ꯑꯣꯏꯒꯦꯅ ꯇꯥꯅꯕ ꯅꯨꯡꯁꯥꯡ ꯉꯥꯏꯕ ꯑꯣꯏꯔꯝꯃꯗꯤ
ꯑꯣ ꯍꯣꯏ ꯍꯣꯏ ꯑꯗꯨꯃꯥꯏ ꯇꯧꯔꯒ ꯑꯈꯣꯏꯁꯦ ꯆꯦꯟ ꯑꯍꯟꯗꯒꯤ ꯔꯦꯗꯤ ꯇꯧꯔꯦ ꯃꯌꯥꯡ ꯅꯨꯄꯤ ꯈꯨꯅꯤꯡ ꯑꯀꯥꯏ ꯀꯥꯏꯕꯤ ꯋꯥꯡꯗꯔꯣꯡ ꯋꯥꯡꯗꯔꯣꯡ ꯋꯥꯡꯕꯗꯤ ꯐꯅꯤꯌꯥꯝ ꯌꯥꯎꯋꯦ ꯑꯗꯨꯃꯥꯏ ꯇꯧꯔꯒ ꯂꯥꯛ ꯑꯗꯣ ꯑꯩꯈꯣꯏꯁꯦ ꯇꯧꯔꯦ ꯑꯗꯣ ꯑꯌꯥꯝꯕꯅ ꯍꯤꯟꯗꯤ ꯃꯔꯣꯟꯁꯨ ꯐꯖꯅ ꯑꯗꯨꯝ ꯀꯥꯟꯅꯗꯤ ꯈꯪꯁꯨ ꯈꯪꯗꯦ ꯑꯗꯒꯤ ꯑ ꯆꯦ ꯂꯗꯥꯏ ꯂꯦꯞꯄꯨ ꯂꯦꯞꯄꯣꯅ ꯂꯦꯞꯄꯦ ꯑꯗꯩ ꯃꯣꯏ ꯂꯥꯎꯔꯛꯏꯗꯨꯁꯨ ꯀꯩꯅꯣ ꯈꯪꯗ꯭ꯔꯕꯅꯤꯅ ꯆꯦꯜꯂꯣ ꯍꯥꯏꯔꯗꯨꯒ ꯃꯣꯏ ꯀꯩꯅꯣꯝ ꯈꯥ ꯆꯦꯟꯕꯗꯨꯗ ꯑꯩꯁꯨ ꯆꯦꯜꯂꯁꯤ ꯆꯦꯜꯂꯁꯤ ꯃꯣꯏ ꯇꯤꯝꯖꯦ ꯉꯥꯎꯔꯦ ꯑꯗꯨꯃꯥꯏ ꯆꯦꯟꯂꯦꯗꯅ ꯑꯗꯨ ꯑꯍꯥꯟꯕꯒꯤ ꯍꯣꯏ ꯑꯦꯛꯁꯄꯤꯔꯤꯌꯦꯟꯁꯄꯨꯗꯤ ꯑꯣꯏꯍꯧꯔꯦ ꯍꯟꯗꯃꯨꯛꯇꯤ ꯈꯪꯉꯥꯅꯤꯗ ꯑꯩ
ꯑꯗꯣ ꯑꯗꯨꯃꯥꯏꯅ ꯆꯦꯟꯕꯗꯣ ꯂꯝꯖꯦꯟ ꯇꯥꯟꯅꯕ ꯀꯌꯥꯝ ꯁꯥꯡꯅ ꯆꯦꯟꯕꯤꯅꯣ ꯃꯤꯇꯔ ꯀꯌꯥꯃꯨꯛ ꯆꯦꯟꯕꯤꯅꯣꯕ ꯍꯥꯏꯕꯗꯤ ꯅꯣꯏ ꯆꯦꯟꯕ ꯅꯣꯏ ꯐꯥꯔꯁ ꯁꯦꯀꯦꯟ ꯊꯥꯔ ꯇꯥꯕꯤ ꯇꯥꯟꯅꯗꯕꯤꯗ ꯑꯗꯨꯝ ꯀꯣꯏꯆꯦꯟ ꯆꯦꯟꯅꯕꯤꯔꯣ
ꯑ ꯅꯣ ꯐꯥꯁ ꯁꯦꯀꯦꯟ ꯇꯥꯔ ꯇꯥꯕ ꯈꯥꯏꯕꯤ ꯅꯠꯇꯦ ꯍꯥꯏꯗꯤ ꯋꯥꯟ ꯄꯣꯏꯟ ꯁꯤꯛꯁ ꯀꯤꯂꯣꯃꯤꯇꯔ ꯆꯦꯟꯗꯣꯏꯅꯀꯣ ꯃꯤꯅꯤꯠ ꯅꯤꯥꯄꯥꯟ ꯃꯨꯛꯀꯤ ꯃꯅꯨꯡ ꯆꯦꯟꯗꯣꯏꯅꯦꯕꯀꯣ ꯅꯤꯄꯥꯟ ꯃꯨꯛꯀꯤ ꯃꯅꯨꯡ ꯆꯦꯟꯁꯦ ꯃꯤꯅꯤꯠꯇꯨ ꯉꯟꯇꯥ ꯇꯅ ꯂꯣꯏꯁꯤꯟꯈ꯭ꯔꯦꯕ ꯃꯣꯏꯇꯥꯔꯗꯤ ꯍꯥꯏꯗꯤ ꯃꯤꯅꯤꯠ ꯃꯣꯏꯅ ꯀꯛꯊꯕꯤꯗꯣ ꯐꯔꯦꯕ ꯍꯥꯏꯗꯤ ꯃꯤꯗꯨꯝ ꯈꯔ ꯂꯥꯛꯑꯦ ꯌꯥꯝ ꯂꯥꯛꯁꯟꯕꯩ ꯑꯩꯈꯣꯏ ꯁꯤꯕꯨꯛꯀꯤ ꯃꯅꯨꯡꯗ ꯆꯦꯅ ꯇꯧ ꯍꯥꯏꯔꯒꯁꯨ ꯑꯗꯨꯝ ꯂꯣꯏꯁꯤꯟꯈꯤꯕꯗꯣ ꯂꯣꯏꯁꯤꯟꯈꯤꯕ ꯍꯥꯏꯇꯥꯔꯦ ꯑꯗꯨꯅ ꯑꯩ ꯌꯥꯎꯔꯝ ꯅꯤ ꯇꯨꯗ ꯆꯛꯁ ꯂꯣꯏꯔꯦ ꯍꯥꯏ ꯍꯥꯏꯔꯦ ꯂꯣꯏꯁꯤꯟꯈ꯭ꯔꯦ ꯑꯃꯟꯇꯛ ꯂꯣꯏꯁꯟꯈ꯭ꯔꯦ ꯑꯩꯈꯣꯏ ꯁꯝꯅ ꯍꯥꯏꯔꯕꯗ ꯑꯩꯈꯣꯏꯒꯤ ꯃꯥꯡꯒꯣꯟꯜꯗꯩꯅ ꯃꯥꯡꯒꯣꯜ ꯆꯪꯉꯛ ꯃꯥꯡꯒꯣꯟꯜꯒꯤ ꯆꯪꯉꯛ ꯃꯐꯝ ꯈ꯭ꯋꯥꯏ ꯍꯥꯟꯕ ꯀꯥꯈꯠꯂꯛꯐꯝ ꯁꯤꯔꯤ ꯑꯉꯝꯕꯤ ꯂꯩꯖꯦ ꯑꯗꯨꯩꯅ ꯑꯩꯈꯣꯏꯒꯤ ꯌꯨꯝꯌꯥꯏꯒꯤ ꯊꯣꯡ ꯆꯥꯛꯈꯠꯂꯣꯝ ꯆꯪꯉꯤꯕꯩꯁꯦ ꯑꯁꯕ ꯈꯛꯇꯪ ꯉꯥꯏꯔ ꯀꯥꯟꯗꯅꯦꯕ ꯏꯁꯇꯥꯏ ꯈꯨꯨꯇꯥꯁꯦ ꯁꯤꯕꯨꯛꯀꯤ ꯃꯇꯦꯛꯁꯤꯗ ꯁꯟꯒꯦ ꯁꯨꯃꯥꯡ ꯋꯥꯂꯤꯀꯥꯟꯁꯤꯗ ꯇ ꯇ ꯇꯠꯀꯥꯄꯜꯂꯦ ꯑꯩꯈꯣꯏ ꯃꯣꯏ ꯑꯅꯤ ꯈꯤꯇꯪ ꯉꯝꯍꯧꯔꯦ ꯑꯗꯨꯏ ꯃꯇꯨꯡ ꯀꯩꯅꯣ ꯇꯧꯔꯦ ꯑꯩꯈꯣꯏꯁꯦ ꯀꯞꯄꯍꯜꯂꯦ ꯑꯗꯨꯅ ꯆꯆꯥꯁꯤꯅ ꯅꯨꯡꯉꯥꯏꯇ꯭ꯔꯦ ꯁ ꯊꯣꯔꯁꯦꯅ ꯇꯧꯔꯒ ꯑꯩꯈꯣꯏꯁꯦ ꯀꯩꯅ ꯇꯧꯔꯦ ꯚꯨꯇꯥꯟ ꯚꯨꯇꯥꯟꯂꯣꯝ ꯆꯠꯂꯦꯕꯀꯣ ꯆ ꯐꯖ ꯍꯣꯏ ꯅ ꯀꯩꯀꯥ ꯌꯥꯎꯗ꯭ꯔꯣꯅ ꯆꯪꯕꯗꯤ ꯌꯥꯗ꯭ꯔꯦꯅ ꯑꯗꯨꯗ ꯒꯦꯠꯇꯨꯗ ꯎꯝ ꯍꯥꯏꯗꯤ ꯀꯩꯅꯣ ꯐꯣꯔꯦꯟꯁꯤꯡꯦꯗꯅ ꯃꯣꯏꯅ ꯑꯃꯨꯛ
ꯎꯝ ꯎꯝ
ꯑꯗꯨꯅ ꯆꯪꯕ ꯌꯥꯗ꯭ꯔꯦꯅ ꯐꯣꯇꯣ ꯃꯣꯏ ꯒꯦꯠꯇꯨꯗ ꯐꯣꯇꯣ ꯀꯥꯞꯄꯛꯑꯦ ꯀꯄꯥ ꯃꯇꯨꯡꯗ ꯊꯣꯔꯔꯦ ꯑꯗꯩ ꯆꯠꯄꯌꯥ ꯇꯦ ꯑꯔꯨꯅꯆꯜ ꯁ꯭ꯋꯥꯒꯥꯟꯗ ꯑꯃꯨꯛ ꯃꯣꯏ ꯑꯔꯨꯅꯥꯆꯜꯒꯤ ꯀꯩꯅꯣꯒ ꯑꯗꯨꯁꯤꯡ ꯀꯩꯅꯣ ꯀꯁꯥꯝꯒ ꯀꯩꯅꯣ ꯇꯥꯏꯅꯕꯒꯤ ꯀꯅꯨꯅꯦꯕ ꯑ ꯇꯨꯔꯦꯟꯗꯅꯦꯕ
ꯎꯝ ꯑꯣ ꯅꯣꯏꯅ ꯀꯥꯞꯄꯛꯄꯗꯣ ꯑꯁꯥꯝꯒ ꯑꯔꯨꯅꯆ